ꯆꯥꯛ ꯆꯥꯔꯕꯣ
ꯆꯥꯗꯦ
ꯀꯩꯅꯣ ꯌꯥꯝ ꯁꯥꯎꯋꯤꯅ
ꯁꯥꯎꯅꯤꯡꯕꯒꯤ ꯁꯥꯎꯕ ꯃꯤꯅ ꯕ꯭ꯂꯣꯛ ꯇꯧꯔꯣꯏ ꯇꯨꯃꯤꯟꯅ ꯂꯩꯒꯦ ꯍꯥꯏꯔꯗꯤ ꯄꯨꯡꯇꯧ ꯇꯧꯔꯛꯑꯦ ꯊꯤ ꯆꯥꯏ
ꯁꯣꯏꯕꯅꯦ ꯑꯩꯗꯣ
ꯁꯣꯏꯔꯤꯅꯤ ꯅꯪ ꯁꯣꯏꯕꯗꯨꯔ ꯅꯤꯄꯥꯥꯟꯔꯥꯛ ꯇꯔꯦꯠꯔꯛ ꯇꯧꯔꯛꯄꯗꯣ
ꯗꯨꯅꯦ ꯁꯣꯏꯕꯅꯦ ꯍꯥꯏꯕ
ꯀꯤꯟ ꯊꯥꯖꯜꯂꯛꯇꯅ
ꯀꯤꯟ ꯆꯥꯔꯗꯤ ꯅꯥꯔꯣꯏꯗ꯭ꯔꯣ
ꯅꯪꯕꯨ ꯑꯅꯥꯕ ꯈꯪꯕ꯭ꯔꯣ
ꯀꯔꯤ ꯅꯈꯣꯟ ꯇꯥꯗꯦ ꯅꯈꯣꯟ ꯇꯥꯗꯦ
ꯀꯩ ꯏꯟꯁꯥꯡ ꯆꯥꯒꯦ ꯀꯩ ꯏꯟꯁꯥꯡ ꯆꯥꯒꯦ
ꯀꯥꯡꯍꯧ ꯆꯥꯏ ꯀꯥꯡꯍꯧ ꯆꯥꯏ
ꯍꯥꯎꯕ꯭ꯔꯣ
ꯑꯥꯎꯋꯦ
ꯋꯥ ꯉꯥꯡꯉꯣꯅꯦ
ꯀꯩꯗꯧꯔꯤꯅꯣ
ꯍꯜꯂꯣ
ꯇꯧꯔꯤꯅꯣ
ꯅꯪ ꯑꯗꯨꯃꯥꯏꯅ ꯂꯩꯔꯗꯤꯀꯣ ꯔꯤꯖꯦꯛ ꯆꯠꯈ꯭ꯔꯅꯤꯀꯣ
ꯀꯩ ꯇꯧꯔꯤꯅꯣ ꯍꯧꯖꯤꯛ
ꯅꯈꯣꯟ ꯊꯣꯛꯇꯦ ꯇꯥꯗꯦ
ꯇꯥꯕ꯭ꯔꯣ
ꯀꯔꯤꯅꯣ
ꯍꯜꯂꯣ ꯇꯥꯕ꯭ꯔꯣ ꯇꯥꯕ꯭ꯔꯣ
ꯇꯥꯏꯌꯦ
ꯍꯧꯖꯤꯛꯇꯤ ꯀ꯭ꯔꯤ ꯇꯧꯔꯤꯅꯣ ꯍꯥꯏꯕ?
ꯂꯥꯏꯔꯤꯛ ꯄꯥꯔꯤꯅꯤ꯫
ꯅꯦꯠꯋꯥꯛ ꯅꯨꯡꯉꯥꯏꯇꯕꯤꯅꯤ꯫
ꯅꯨꯡꯉꯥꯏꯔꯣꯏ ꯅꯪ ꯂꯦꯡꯕꯗꯣ ꯅꯨꯡꯉꯥꯏꯔꯣꯏ,
ꯕꯦꯛꯒ꯭ꯔꯥꯎꯟꯅ ꯐꯠꯇꯕꯅꯤ,
ꯎꯝ꯫
ꯄꯨꯡ ꯀꯌꯥ ꯇꯨꯝꯗꯣꯏꯅꯣ?
ꯍꯥꯡꯉꯛꯀꯅꯨ ꯈꯪꯗꯦ ꯇꯨꯝꯅꯤꯡꯉꯕ ꯀꯥꯟꯗ ꯇꯨꯝꯒꯅꯤ꯫
ꯁꯧꯔꯤꯔꯣ?
ꯁꯥꯎꯅꯤꯡꯕ꯫
ꯑꯩꯒꯤ
ꯀꯣꯜ ꯄꯨꯡꯇꯧ ꯇꯧꯔꯛꯀꯅꯨ꯫
ꯇꯧꯔꯛꯑꯔꯣꯏ ꯈꯪꯉꯤ ꯁꯣꯏꯕꯅꯤ ꯑꯗꯨꯅ꯫
ꯇꯧꯔꯛꯀꯅꯨ ꯅꯪꯒꯤ ꯁꯣꯏꯕ ꯁꯣꯏꯕ ꯅꯠꯇꯦ꯫ ꯁꯣꯏ ꯍꯥꯏꯔꯒ ꯇꯔꯦꯠꯔꯛ ꯇꯔꯦꯠꯔꯛ ꯅꯤꯄꯥꯜꯔꯛ꯫
ꯑꯗꯣ ꯁꯣꯏꯕꯅꯤ ꯑꯩꯅ ꯍꯥꯟꯅ ꯍꯥꯡꯒꯦ ꯇꯥꯎꯕ ꯅꯪꯅ ꯄꯥꯏꯈꯠꯇꯕꯗꯨ꯫
ꯑꯗꯨ ꯅꯪ ꯋꯥꯠꯆꯦꯞꯇꯁꯨ ꯃꯦꯁꯦꯖ ꯊꯔꯛꯄ ꯌꯥꯏꯅ꯫
ꯊꯥꯔꯛꯏꯗꯨꯗꯤ,
ꯀꯗꯥꯏ ꯀꯗꯥꯏ ꯅꯪ ꯖꯤꯛꯈꯇꯪ ꯈꯪꯕ꯭ꯔꯣ ꯈꯇꯪ ꯊꯥꯔꯛꯄꯗꯣ꯫ ꯑꯩꯅ ꯑꯩꯅ ꯑꯃꯨꯛꯀ ꯍꯣꯏ ꯍꯥꯏꯔꯒ ꯅꯪ ꯅꯪ ꯊꯥꯔꯛꯄ꯭ꯔꯣ? ꯀꯗꯔ,
ꯊꯥꯔꯛꯄꯗꯣ ꯎꯔꯗ꯭ꯔꯣ ꯍꯥꯟꯅ ꯑꯩꯅ ꯍꯥꯟꯅ ꯊꯥꯔꯛꯄꯗꯣ꯫
ꯅꯪ ꯅꯪ ꯅꯪꯅ ꯍꯥꯏꯗꯤ ꯇꯥꯕ꯭ꯔꯣꯗ ꯅꯠꯇ꯭ꯔꯣ ꯈꯪꯕ꯭ꯔꯣꯗ ꯅꯠꯇ꯭ꯔꯣ ꯑꯩꯅ ꯎꯝ ꯍꯥꯏꯗꯨꯗꯤ꯫ ꯑꯗꯨ ꯅꯪ ꯑꯃꯨꯛ ꯍꯜꯂꯛꯄ꯭ꯔꯣ? ꯑꯗꯨꯗ ꯅꯪꯅ ꯃꯦꯁ ꯑꯗꯨꯝ ꯅꯪꯒꯤ ꯅꯝꯕꯔꯗꯣ ꯍꯥꯏꯔꯛꯑꯣ ꯍꯥꯏꯔꯛꯄ ꯌꯥꯏꯅ꯫
ꯍꯥꯟꯅ ꯅꯪꯒ ꯐꯥꯎꯅꯔꯒ ꯇꯧꯒꯦ ꯍꯥꯏꯕ ꯑꯗꯨ ꯅꯪꯅ,
ꯀꯔꯤ ꯐꯥꯎꯅꯕꯅꯣ ꯋꯥꯠꯆꯞ ꯑꯗꯨꯝ ꯇꯧꯔꯛꯄ ꯌꯥꯕꯗꯣ꯫
ꯎꯝ ꯆꯨꯝꯒꯤ ꯆꯨꯝꯃꯤꯅꯦ꯫
ꯍꯩꯄꯥ,
ꯗ꯭ꯌꯨꯇꯤ ꯆꯠꯒ꯭ꯔꯣ ꯍꯌꯦꯡꯗꯤ꯫
ꯀꯔꯤ ꯗ꯭ꯌꯨꯇꯤꯅꯣ ꯑꯦꯛꯖꯥꯝ ꯂꯩ ꯍꯥꯏꯔꯒ ꯑꯁ, ꯁꯤ ꯅꯨꯄꯥꯖꯤ꯫
ꯄꯨꯡ ꯀꯌꯥ ꯆꯠꯇꯣꯏꯅꯣ ꯍꯌꯦꯡ?
ꯀꯗꯥꯏꯗ?
ꯑꯦꯛꯖꯥꯝ ꯂꯩ ꯍꯥꯏꯗꯨꯗꯤ, ꯄꯨꯡ ꯀꯌꯥ ꯆꯠꯇꯣꯏꯅꯣ?
ꯑꯩꯅ, ꯍꯌꯦꯡ ꯑꯦꯛꯖꯥꯝ ꯂꯩ ꯍꯥꯏꯕ꯭ꯔꯣ?
ꯎꯝ ꯍꯥꯏꯔꯤꯗꯨꯗꯤ꯫
ꯏꯁ ꯇꯣꯛꯑꯣ ꯌꯥꯔꯦ꯫
ꯀꯩ ꯇꯧꯔꯤꯅꯣ?
ꯐꯝꯃꯦ ꯂꯥꯏꯔꯤꯛ ꯄꯥꯒꯦ ꯇꯧꯔꯤꯌꯦ ꯉꯥꯍꯛꯇꯪ ꯂꯩꯔꯒ꯫
ꯎꯝ, ꯄꯨꯡ ꯀꯌꯥꯐꯥꯎ ꯄꯗꯣꯏꯅꯣ?
ꯄꯨꯡ ꯑꯅꯤ ꯐꯥꯎ꯫
ꯄꯨꯡ ꯑꯅꯤ꯫
ꯈꯪꯗꯦ, ꯍꯪꯉꯛꯀꯅꯨ ꯑꯩ ꯈꯪꯗꯦ꯫
ꯄꯨꯡ ꯑꯅꯤ ꯄꯥꯔꯗꯤ ꯂꯣꯏ ꯄꯥ
ꯀꯔꯤ?
ꯂꯣꯏ ꯐꯥꯔꯅꯤ꯫ ꯄꯨꯡ ꯑꯅꯤ ꯄꯥꯔꯗꯤ ꯀꯣꯕꯔ ꯐꯥꯎ ꯐꯥꯔꯅꯤ
ꯍꯣꯏ ꯀꯣꯕꯥꯔꯐꯨ ꯐꯥꯔꯅꯤ ꯀꯩꯗꯧꯁꯤ ꯍꯥꯏꯕꯅꯣ ꯐꯥꯔꯒ ꯐꯥꯔꯦ
ꯎꯝ ꯅꯨꯄꯤꯕꯣꯂꯣ
ꯀꯩꯗꯧꯔꯤꯅꯣ ꯅꯪꯗꯤ
ꯐꯝꯃꯤꯌꯦ ꯃꯄꯥꯟꯗꯥ
ꯀꯅꯥꯏ ꯃꯄꯥꯟꯗ
ꯃꯄꯥꯟꯗ ꯍꯪꯆꯤꯠ ꯂꯪꯏ
ꯀꯅꯥ ꯈꯣꯏꯒꯤ
꯭ꯉꯥꯔꯥꯡ ꯀꯆꯨꯡ ꯏꯃꯥꯟꯅꯕ ꯍꯣꯏꯒꯥ
ꯅꯨꯃꯤꯠ ꯈꯨꯗꯤꯡ ꯌꯨꯝ ꯆꯦꯟꯖ ꯇꯧꯔꯣꯅꯦ
ꯕꯣꯜ ꯌꯦꯡꯕꯗꯣ ꯃꯐꯝꯗꯣ ꯅꯨꯡꯉꯥꯏ ꯅꯨꯡꯉꯥꯏꯕ ꯊꯤꯕ ꯑꯗꯨꯒꯤ ꯅꯍꯥꯟ ꯐꯝꯕꯗꯣ
ꯀꯔꯤ ꯅꯍꯥꯟ ꯐꯝꯕꯗꯣ ꯀꯩꯗꯧꯔꯕ
ꯏꯕꯦꯟ ꯂꯩꯕꯒꯤ ꯌꯥꯗꯦꯕ
ꯀꯩꯅꯣ ꯀꯔꯤ ꯀꯥꯏꯔꯒꯦꯗꯣ ꯃꯥꯅ ꯌꯦꯡꯗ꯭ꯔꯒ ꯂꯣꯏꯔꯦ
ꯃꯥꯅ ꯌꯦꯡꯕꯅꯦ ꯊꯛꯇ꯭ꯔꯁꯨ ꯊꯛꯑꯁꯨ ꯑꯗꯨꯝ ꯌꯦꯡꯕ ꯑꯗꯨ ꯇꯟꯕ
ꯀꯩꯅꯣ ꯊꯛꯑꯁꯨ ꯊꯛꯇ꯭ꯔꯁꯨ ꯑꯗꯨꯝ ꯌꯦꯡꯕꯗꯤ
ꯏꯁꯤꯡꯗꯣ
ꯎꯝ
ꯇꯛꯑꯁꯨ ꯊꯛꯑꯁꯨ ꯑꯗꯨꯝ ꯌꯦꯡꯕ ꯍꯥꯏꯕ
ꯀꯔꯤ ꯏꯁꯤꯡꯅꯣ
ꯌꯨꯗꯣ
ꯅꯪ
ꯑꯣ
ꯀꯩꯅꯣ
ꯆꯤꯡꯅꯕꯗꯣ ꯑꯩꯉꯣꯟꯗ ꯑꯗꯨꯝ ꯂꯩꯕ ꯑꯗꯨꯒꯤ ꯌꯦꯡꯕꯗ ꯇꯥꯟꯕ ꯑꯗꯨꯒꯤ ꯂꯣꯀꯦꯁꯟꯗꯣ ꯆꯦꯟꯖ ꯇꯧꯔꯕ ꯇꯥꯟꯕꯒꯤ
ꯀꯩꯅꯣ ꯃꯊꯟꯇꯥ ꯌꯦꯡꯕꯔꯣ
ꯌꯦꯡꯗꯦꯗ
ꯀꯔꯝ ꯃꯥꯏꯅ ꯆꯤꯡꯅꯕ꯭ꯔꯣ
ꯌꯥꯏꯁꯤꯔ ꯑꯩꯗꯤ ꯏꯃꯨꯡ ꯃꯅꯨꯡ ꯊꯣꯛꯄꯅꯤꯅ ꯑꯗꯣ ꯑꯗꯨꯝ ꯌꯦꯡꯕ ꯏꯅꯦꯁꯨ ꯂꯩꯕꯅꯤꯅ ꯑꯃꯗꯣ ꯑꯁꯣꯟꯒꯤ ꯃꯃꯥꯗꯣ ꯑꯗꯨꯁꯨ ꯂꯩꯕꯅꯤ꯫ ꯑꯗꯨꯅ ꯑꯩꯁꯨ ꯃꯥ ꯑꯗꯨꯁꯨ ꯑꯗꯨꯝ ꯊꯦꯅꯩ ꯌꯦꯡꯕ ꯑꯗꯨꯒ ꯑꯩꯁꯨ ꯑꯩꯁꯨ ꯇꯟꯕ ꯑꯗꯨꯒꯤ ꯂꯣꯀꯦꯁꯟꯗꯣ ꯆꯦꯟꯖ ꯇꯧꯕ
ꯍꯩꯅ ꯀꯗꯥꯏꯗ ꯌꯦꯡꯗꯣꯏꯕ
ꯍꯌꯦꯡꯗꯣ ꯃꯣꯏ ꯑꯆꯨꯝ ꯑꯆꯨꯝꯈꯣꯏꯒꯤ ꯌꯨꯝꯗ ꯑꯗꯨꯝ ꯂꯩ ꯃꯤꯇꯔ ꯃꯤ ꯇꯔ ꯎꯝ
ꯀꯔꯤ ꯏꯟꯁꯥꯡ ꯆꯥꯕ ꯅꯪꯗꯤ
ꯑ
ꯁꯔꯤ ꯑꯦꯡꯖꯝ ꯆꯕꯅꯣ꯫
ꯌꯦꯅꯏꯕꯗꯨꯅ ꯌꯦꯟ ꯌꯦꯟ ꯌꯦꯟ
ꯍꯪꯒꯅꯤꯅꯦ ꯅꯪꯁꯨ ꯈꯣꯡꯈꯥꯡ ꯍꯥꯡ ꯅ ꯑꯩꯁꯨ ꯈꯣꯡꯈꯥꯡ ꯍꯥꯡꯒꯅꯤꯅꯦ ꯀꯩꯗꯧꯔꯤꯅꯣ ꯍꯧꯖꯤꯛꯇꯤ
ꯐꯝ ꯌꯦ ꯃꯄꯥꯟꯗ ꯅꯪꯗꯤ ꯀꯩ ꯇꯧꯔꯤꯅꯣ ꯃꯅꯅꯕ
ꯀꯅꯥꯈꯣꯏꯒꯤ ꯑꯣ ꯅꯪꯗꯤ ꯀꯩꯗꯧꯕ ꯂꯩꯕ ꯑꯗꯨꯗ
ꯣꯅ ꯑꯩꯕ ꯇꯥꯕ꯭ꯔꯣ
ꯀꯌꯦ
ꯣꯜ ꯉꯥꯏꯕ ꯀꯩ ꯇꯧꯔꯤꯅꯣ ꯅꯪꯗꯤ
ꯑꯩꯁꯨ ꯂꯩꯌꯦꯦ
ꯎ
ꯅꯪꯗꯤ ꯀꯥꯏ ꯂꯩꯕꯅꯣ ꯗꯥꯡ ꯍꯣꯏꯒꯤ ꯌꯨꯝꯗ
ꯎꯝ
ꯍꯥꯥ
ꯕꯣꯗꯤ ꯑꯣꯏꯗ꯭ꯔꯣ ꯅꯪ
ꯌꯦꯡꯂꯉꯨꯔꯣꯏ
ꯏꯒꯤꯅꯦ
ꯌꯦꯡꯅꯤꯡꯗꯕꯨ ꯌꯦꯡꯅꯤꯡꯗꯦ
ꯉꯗꯤ ꯌꯦꯡꯉꯣꯗꯅ ꯕ꯭ꯔꯥꯖꯤꯜꯅꯤ
ꯌꯦꯅꯤꯡꯗꯤꯦ ꯑꯦꯛꯖꯥꯝ ꯂꯩꯩ
ꯏꯖꯥ ꯂꯩꯔ
ꯑꯗꯨꯒꯨꯝꯕꯗꯣ ꯑꯩꯉꯣꯟꯗ ꯃꯔꯨ ꯑꯣꯏꯗꯦ
ꯃꯔꯨ ꯑꯣꯏꯗ꯭ꯔꯁꯨ ꯌꯦꯡꯉꯤ ꯉꯁꯤ ꯈ ꯀꯔꯤ ꯌꯦꯡꯕ ꯌꯥꯏꯗꯅꯣ
ꯑ ꯊꯧꯔꯣ ꯑꯩ ꯌꯦꯡꯅꯤꯡꯉꯅꯤꯡ ꯌꯦꯡꯅꯤꯡꯗ꯭ꯔꯒ ꯇꯣꯛꯀꯅꯤꯅꯦ
ꯅꯃ ꯄꯝꯗꯕꯨ
ꯄꯝꯗ
ꯎꯝ ꯀꯝꯗꯕꯤ ꯌꯥꯔꯦ ꯅꯆꯦꯗꯤꯕꯣꯜ ꯏꯗꯔꯣ
ꯅꯪꯗꯤ ꯍꯪꯉꯨꯅꯦ ꯅꯪꯗ
ꯍꯪꯗ ꯇꯥꯟ ꯂꯩꯕ ꯑꯗꯨꯉꯣ ꯍꯪ
ꯇꯟꯒꯅꯤꯅꯦ ꯅꯪꯗꯤ ꯃꯆꯤꯟ ꯌꯥꯝ ꯊꯤꯕ
ꯑꯗꯨ ꯇꯅꯤ ꯑꯗꯨ
ꯇꯟꯒꯅꯤ
ꯍꯥꯡꯉꯁꯨ ꯈꯥꯏꯔꯁꯨ ꯑꯃꯨꯛ ꯆꯩ ꯈꯨꯠꯁꯨ ꯈꯨꯠꯂꯥꯏ ꯌꯥꯎꯔꯛꯑꯅꯤ ꯃꯥꯁ
ꯀꯩꯅꯣꯅꯦ ꯅꯅꯥꯛꯇ ꯂꯩꯔꯒ ꯋꯥꯔꯤ ꯁꯥꯟꯅꯧ ꯍꯥꯏꯕ ꯅꯠꯇꯦꯅꯦ ꯅꯪꯅ ꯑꯣꯗꯧꯔꯒ ꯍꯪꯉꯣ ꯍꯥꯏꯕꯅꯤꯅꯦ
ꯐꯣꯟꯗ ꯀꯣꯜ ꯑ ꯇꯁꯨ ꯃꯥꯗꯤ ꯈꯨꯠꯁꯨ ꯈꯨꯠꯂꯥꯏ ꯑꯗꯨꯝ ꯌꯥꯎꯕꯅꯦꯕ ꯍ ꯆ
ꯈꯥꯏꯗꯣꯛꯀꯦ
ꯍꯥꯏꯒꯅꯣ
ꯍꯥꯏꯗꯣ ꯑꯣꯀꯦ
ꯍꯥꯏ ꯍ
ꯗ ꯄꯥꯏꯒꯅꯤ
ꯍꯥꯏꯔ ꯐꯨꯠ ꯀꯦꯁꯨ ꯍꯥꯏꯔꯥꯎꯑꯣ ꯏ ꯃꯥꯅ
ꯅꯪꯅ ꯇꯧꯕ ꯅꯪꯅ ꯍꯥꯏꯕ ꯈꯨꯣꯗꯤꯡꯃꯛ ꯑꯩꯅ ꯍꯥꯏꯗꯣꯛꯀꯅꯦꯕ ꯏꯆꯦꯗꯣ
ꯍꯥꯏꯌ ꯍꯥꯏꯌꯣ ꯍꯥꯏꯌ ꯀꯥꯏꯗ
ꯍꯥꯏꯗꯣꯑꯣ ꯑꯣꯏꯅ ꯈꯟꯕ꯭ꯔꯣ ꯑꯩ ꯂꯣꯏ ꯍꯥꯗꯣꯛꯀꯅꯤ
ꯇꯣ ꯍꯥꯏꯗꯣ ꯍꯥꯏꯕ ꯀꯥꯏꯒꯤ
ꯍꯥꯏꯩꯗꯣꯛꯀꯦ ꯍꯥꯏꯩꯗꯣꯛꯀꯦ ꯍꯥꯏꯔꯝꯃꯣ ꯍꯌꯦꯡ ꯋꯥꯔ ꯂꯥꯛꯀꯅꯤ ꯅꯪꯒꯤ ꯐꯣꯟꯗ
ꯍꯣꯏ ꯍꯣꯏ ꯋꯥꯟ ꯂꯥꯁ ꯎ ꯊꯤꯡꯕꯒꯤ ꯑꯩꯅ
ꯇꯔꯤ
ꯋꯥꯔꯂꯁꯨ ꯊꯦꯡꯅꯒꯦ ꯍꯥꯏꯕꯩꯩꯅꯪ ꯅꯆꯦꯗꯨꯗꯤ ꯊꯤꯡꯅꯕ ꯉꯝꯃꯤ ꯑꯗꯨ ꯅꯪꯗꯨꯅꯤ ꯊꯤꯡꯅꯕ ꯉꯝꯗꯅꯤ
ꯑꯩꯅ ꯀꯩꯗꯧꯕ
ꯅꯠꯇꯦ ꯊꯦꯡꯅꯕ ꯉꯝꯗꯦ ꯍꯥꯏꯕ ꯍꯤꯕꯨꯗꯤ ꯇꯧꯗꯦ ꯅꯪꯅ ꯀꯩꯁꯨ ꯊꯣꯛ ꯅꯅꯥꯪꯅ ꯊꯤꯤꯡꯅ ꯄ ꯉꯝꯗꯦ
ꯀꯩꯅꯣ ꯊꯤꯅꯕ ꯉꯝꯗꯦꯗꯤ
ꯀ꯭ꯋꯥꯔꯗꯣ
ꯑꯩꯅ ꯀꯔꯤ ꯋꯥꯔ ꯇꯧꯕ
ꯇꯧꯕ꯭ꯔꯤ ꯇꯧꯗ꯭ꯔꯤ ꯅꯪꯅ ꯌꯦ ꯍꯥꯏꯁꯤꯔꯣ ꯍꯥꯏꯥꯏꯕꯍꯤ ꯏꯇ꯭ꯔ
ꯍꯥꯏꯑꯣ ꯍꯥꯏꯑꯣ
ꯍꯥꯏꯔꯤꯕ ꯊꯣꯛꯇ꯭ꯔꯤ
ꯎꯝ ꯊꯣꯏ
ꯇꯞ ꯀꯔꯤꯍꯥꯏꯗ
ꯎꯝ ꯊꯣꯛꯣꯏ ꯊꯣꯏ ꯃꯣꯏꯗꯨꯗꯤ ꯀꯅꯥ ꯀꯅꯥ ꯂꯩꯕ꯭ꯔꯣ ꯅꯃꯥꯟꯅꯕꯈꯣ ꯌꯨꯝꯗꯨꯗꯤ ꯍꯥ ꯇꯥꯗꯕ꯭ꯔꯣ
ꯎꯝ